ꯥꯑꯩꯀꯣ
ꯍꯣꯏ ꯇꯥꯏꯌꯦ
ꯉꯁꯥꯏꯒꯤꯗꯣ ꯀꯟꯇꯤꯅ꯭ꯌꯨ ꯇꯧꯔꯛꯑꯣꯔꯥ
ꯑ‌ꯣ ꯇꯧꯔꯣ ꯇꯧꯔꯣ ꯌꯥꯏ ꯌꯥꯏ ꯌꯥꯏ ꯌꯥꯝ ꯌꯥꯏ ꯊꯤ ꯌꯥꯏ ꯎꯝ
ꯃꯥꯗꯣ ꯑꯗꯨꯝ ꯀꯩ ꯍꯥꯏꯁꯤꯔꯥ ꯑꯗꯨꯝꯃꯥꯏꯅ ꯏꯃꯥꯟꯕꯤꯗ ꯑꯗꯨꯝ ꯎꯕꯗꯣ
ꯑꯥ
ꯑ ꯏꯃꯥꯟꯕꯤ ꯑ ꯏꯃꯥꯟꯅꯕꯤ ꯃꯥ ꯑꯩ ꯋꯥꯔꯤ ꯂꯤ ꯂꯤꯈ꯭ꯔꯕ ꯅꯠꯇ꯭ꯔꯣ ꯅꯉꯣꯟꯗ
ꯑꯥ ꯑꯥ ꯊ‌ꯣꯡꯈ꯭ꯔꯦ ꯍꯥꯏꯕꯅꯤ ꯍꯣꯏ ꯍꯣꯡ ꯍꯣꯡ ꯃꯣꯏ ꯍꯪꯉꯛꯑꯦ ꯍꯥꯏꯕꯅ‌ꯦ
ꯀꯩ ꯍꯥꯏꯕ
ꯃꯣꯏ ꯍꯣꯡꯉꯒ ꯈꯪꯉꯛꯈ꯭ꯔꯕꯅꯦ ꯍꯥꯏꯌꯦꯕ
ꯍꯣꯏ ꯍꯣꯏ ꯍꯣꯏ ꯑꯗꯨꯗꯣ ꯃꯣꯏꯗꯣ ꯍꯣꯡꯉꯒ ꯈꯪꯉꯛꯄ ꯀꯥꯟꯗ ꯃꯣꯏ ꯑꯗꯨꯗꯒꯤꯗꯤ ꯑꯗꯨꯝ ꯃꯥꯁꯦ ꯃꯣꯏꯁꯦ ꯂꯩꯇ꯭ꯔꯦ ꯑꯗꯨ ꯃꯐꯝꯗ ꯂꯩꯇ꯭ꯔꯅ ꯂꯩꯇ꯭ꯔꯦ ꯍꯥꯏꯕ ꯂꯩꯇ꯭ꯔꯒ ꯑꯗꯨꯝ ꯃꯣꯏꯁꯨ ꯑꯗꯨꯝ ꯈꯟ ꯈꯜꯂꯗꯤ ꯌꯥꯝ ꯀꯤꯔꯛꯄ ꯃꯥꯜꯂꯦ ꯑꯗꯨꯒ ꯑꯗꯨ ꯅꯨꯄꯤꯗꯣ ꯑꯗꯨꯝ ꯃꯔꯛ ꯃꯔꯛꯇ ꯃꯉꯣꯟꯗ ꯑꯗꯨꯝ ꯁꯤꯒꯨꯝꯕꯁꯦ ꯑꯗꯨꯝ ꯇꯧ ꯇꯧꯋꯦ ꯍꯥꯏꯑ‌ꯦꯕ
ꯑꯣ ꯇꯝꯅꯕꯗꯣ
ꯑꯗꯨꯒꯤ ꯃꯥꯁꯦ ꯍꯣꯏ ꯑꯗꯨꯒꯤ ꯑꯗꯣ ꯃꯥꯁꯦ ꯀꯤꯁꯨ ꯀꯤꯒꯟꯗꯦ꯫
ꯎꯝ ꯑꯗꯨꯝ ꯊꯦꯡꯅꯔꯛꯄꯅꯤꯅ
ꯀꯤꯔꯦ ꯍꯥꯏ ꯑꯩꯗꯤ ꯀꯤꯔꯦꯁꯦ ꯃꯃꯥꯗꯤ ꯀꯤꯔꯦ ꯍꯥꯏ ꯄꯥꯛꯀꯤꯔꯦ ꯍꯥꯏꯕ ꯑꯗꯨꯒ ꯃꯥ ꯑꯩꯅ ꯑꯩꯅꯗꯤ ꯑ ꯅꯪ ꯑꯣꯏꯔꯗꯤ ꯑꯩꯗꯤ ꯑꯗꯨ ꯑꯗꯨꯝ ꯀꯤꯔꯒ ꯂꯣꯏꯔꯅꯤꯅ ꯑꯩꯅ ꯍꯥꯏꯕ
ꯎꯝ ꯑꯩꯈꯣꯏ ꯃꯤ ꯈꯔꯗꯤ ꯑꯗꯨꯝ ꯀꯩꯍꯥꯏꯁꯤꯔ ꯀꯤꯒꯟꯗꯕꯈꯣꯏꯁꯨ ꯂꯩꯗꯅ꯫
ꯎꯝ ꯀꯤꯕ ꯌꯥꯗꯦ ꯍꯥꯏꯌꯦ
ꯑꯣ
ꯀꯤꯔꯗꯤ ꯍꯦꯟꯅ ꯇꯧꯔꯛꯑꯦ ꯍꯥꯏꯕ ꯃꯣꯏꯅ
ꯍꯣꯏ ꯍꯥꯟꯅ ꯑꯩꯈꯣꯏ ꯕꯥꯁꯨ ꯍꯥꯏꯕꯅꯤꯅꯦ ꯌꯥꯝ ꯀꯤꯕ ꯑꯦ ꯌꯥꯝ ꯀꯤꯕ ꯑꯩꯈꯣꯏꯒꯤꯗꯤ ꯀꯩ ꯍꯥꯏꯇ ꯁꯨꯡꯀꯤ ꯀꯤꯗꯕ ꯈꯣꯏꯒꯤꯅ ꯀꯩꯁꯨ ꯇꯧꯗꯕ ꯑꯗꯨꯒ ꯀꯤꯕꯒꯨꯝ ꯀꯤꯗꯕꯨꯝ ꯇꯧꯕ ꯈꯣꯏꯗꯣ ꯑꯗꯨ ꯈꯣꯏꯕꯨ ꯍꯦꯟꯅ ꯇꯝꯅꯩ ꯍꯥꯏ
ꯍꯣꯏ ꯆꯨꯝꯕꯅꯦ ꯑꯗꯨꯗꯣ ꯆꯨꯝꯕꯅꯦ ꯃꯥ ꯑꯗꯨꯝ ꯃꯣꯏ ꯃꯣꯏꯗꯣ ꯑꯗꯨꯝ ꯇꯧꯆꯧꯅꯦꯕ
ꯑꯥ
ꯃꯥ ꯑꯗꯨꯒ ꯏꯃꯥꯟꯅꯕꯤ ꯑꯃ ꯂꯩꯌꯦ ꯑꯁ ꯑꯁꯤꯗꯤꯀꯣ ꯀꯩꯅꯣꯝ ꯃꯥꯒꯤꯅꯦ ꯃꯥꯗꯣ
ꯑꯥ
ꯃꯣꯏꯒꯤ ꯌꯨꯝ ꯌꯨꯝꯒꯤ ꯃꯅꯥꯛꯇ ꯂꯩꯕꯅ ꯃꯉꯣꯟꯗ ꯇꯧꯕ
ꯑ‌ꯣ
ꯇꯧꯕ ꯍꯥꯏꯕꯕꯨ ꯃꯉꯣꯟꯗ ꯑꯥ ꯀꯩꯅꯣ ꯑꯃ ꯃꯤꯅ ꯃꯤ ꯃꯤꯒꯤ ꯊꯋꯥꯏ ꯀꯩꯅꯣ ꯇꯧꯕ ꯇꯥꯏꯞꯇꯣ ꯆꯠꯄ ꯆꯠꯄꯗꯣ ꯈꯪꯕ꯭ꯔ ꯑꯗꯨꯗꯣ ꯈꯪꯕ꯭ꯔꯥ ꯑꯗꯨꯗꯣ ꯃꯣꯏꯒꯤ ꯌꯨꯝꯒꯤ ꯃꯅꯥꯛ ꯃꯤꯗꯣ ꯇꯧ ꯃꯣꯏꯒꯤ ꯌꯨꯝꯒꯤ ꯃꯅꯥꯛꯀꯤ ꯃꯤꯅ ꯃꯉꯣꯟꯗ ꯇꯧꯕ ꯑꯗꯣ ꯀꯩꯒꯤꯅꯣ ꯍꯥꯏꯔꯒ ꯏꯃꯥꯟꯅꯕꯤꯗꯣ ꯃꯆꯦꯅꯗꯤ ꯑꯥ ꯃꯄꯥꯟ ꯂꯝꯗꯒꯤ
ꯑꯥ
ꯑꯥ ꯗ꯭ꯔꯦꯁ ꯐꯖꯕ ꯑꯃ ꯄꯨꯔꯛꯑꯦ ꯍꯥꯏꯌꯦꯕ
ꯑꯣ
ꯄꯨꯔꯛꯄ ꯀꯥꯟꯗ ꯑꯗꯨꯒꯤ ꯃꯥꯒꯤ ꯅꯦꯕꯔꯗꯣ ꯃꯣꯏ ꯌꯨꯝꯗ ꯂꯩꯕ ꯃꯅꯥꯛꯇꯣ ꯑꯗꯨ ꯄꯥꯝꯈ꯭ꯔꯕ ꯃꯥꯜꯂꯦ ꯅꯅꯥꯎ ꯈ꯭ꯔꯕ ꯃꯥꯜꯂꯦ ꯑꯗꯨꯗꯣ ꯃꯉꯣꯟꯗ ꯆꯪꯕ ꯏꯃꯥꯟꯕꯤꯗ ꯫ ꯆꯪꯉꯒ ꯃꯥꯗꯣ ꯎꯝ ꯃꯣꯏꯗꯤ ꯈꯨꯟꯗ ꯂꯩꯕꯅꯤꯅ ꯑꯗꯨꯝ ꯑꯥꯐꯇꯔꯅꯨꯟ ꯏꯚꯤꯅꯤꯡꯒꯨꯝꯕ ꯅꯨꯡꯊꯤꯤꯟꯒꯨꯝꯕꯗꯤ ꯃꯣꯏꯁꯦ ꯚꯣꯂꯤꯕꯣꯜ ꯁꯅꯥꯥꯏ ꯍꯥꯏꯌꯦꯕ ꯑꯩꯈꯣꯏꯟ ꯒ꯭ꯔꯥꯎꯟꯗ ꯁꯥꯟꯅꯔꯒ ꯃꯥꯁꯦ ꯚꯣꯂꯤꯕꯣꯜ ꯁꯔ ꯑꯗꯣ ꯅꯨꯡꯁꯥꯗꯤ ꯈꯔꯗꯤ ꯊꯣꯛꯑꯦ ꯍꯥꯏ ꯁꯥꯁꯨ ꯁꯥꯏ ꯍꯥꯏꯕ ꯚꯣꯂꯤꯕꯣꯜ ꯅꯥꯕꯗꯣ ꯃꯥꯁꯦ ꯀꯣꯛ ꯌꯥꯝ ꯉꯥꯎꯔꯛꯑꯦ ꯍꯥꯏꯌꯦ
ꯑꯥ
ꯀꯣꯛ ꯌꯥꯝ ꯉꯥꯎꯋꯦ ꯍꯥꯏ ꯀꯣꯛ ꯌꯥꯝ ꯉꯥꯎꯕꯒꯤ ꯃꯥꯁꯦ ꯑꯁ ꯅꯨꯡꯁꯥꯅ ꯑꯣꯏꯔꯝꯃꯤꯅ ꯃꯥꯁꯦ ꯈꯔ ꯄꯣꯊꯥꯈ꯭ꯔꯦ ꯍꯥꯏꯕ
ꯎꯝ
ꯑꯁ ꯑꯩ ꯉꯥꯛꯇꯣ ꯐꯝꯈꯤꯒꯦ ꯑꯩ ꯀꯣꯛ ꯌꯥꯝ ꯉꯥꯎꯋꯦ ꯄꯣꯊꯥꯈꯤꯒꯤ ꯅꯁꯥꯗꯣ ꯄꯣꯊꯥꯀꯦ ꯍꯥꯏꯕ
ꯎꯝ
ꯄꯣꯊꯥꯕ ꯀꯥꯟꯗ ꯃꯥꯗꯣ ꯀꯣꯛꯇꯣ ꯑꯗꯨꯝ ꯍꯦꯟꯖꯤꯟꯅ ꯅꯥꯔꯛꯄ
ꯎꯝ
ꯖꯤꯟꯅ ꯅꯥꯔꯛꯄ ꯑꯗꯨꯒꯤ ꯃꯥꯁꯦ ꯑꯁ ꯑꯩ ꯌꯨꯝ ꯆꯠꯂꯒꯦ ꯀꯣꯛ ꯀ ꯑꯃꯨꯛ ꯎ ꯉꯥꯎꯁꯨ ꯉꯥꯎꯈ꯭ꯔꯦ ꯍꯥꯏꯕ ꯃꯥꯗꯣ
ꯑ
ꯑꯗꯨꯒ ꯃꯥꯁꯦ ꯌꯨꯝ ꯌꯎꯕꯗꯤ ꯈꯔ ꯒ꯭ꯌꯥꯟ ꯇꯥꯏ ꯑꯗꯣ ꯌꯨꯝꯗꯒꯤꯗꯤ ꯃꯥ ꯃꯥꯒꯤ ꯐꯃꯨꯡꯗ ꯀꯃꯥꯏꯅ ꯇꯥꯕꯅꯣ ꯍꯥꯏꯕꯗꯤ ꯈꯪꯗꯦ ꯍꯥꯏꯌꯦ ꯑꯃ ꯀꯣꯛꯇꯣ ꯀꯤꯠꯆꯟ ꯀꯤꯠꯆꯟ ꯀꯤꯠꯆꯟꯒꯤ ꯇꯦꯕꯜꯗ ꯃꯥꯗꯣ ꯇꯨꯝꯕꯗꯤ ꯈꯪꯉꯦ ꯍꯥꯏꯌꯦꯦ ꯑꯗꯨꯕꯨ ꯑꯗꯨꯗꯒꯤꯗꯤ ꯃꯥ ꯒ꯭ꯌꯥꯟ ꯇꯥꯗ꯭ꯔꯦ ꯍꯥꯏ ꯃꯥꯗꯣ ꯀꯣꯛꯁꯨ ꯉꯥꯎꯕ ꯃꯁꯥꯗꯣ ꯄꯨꯔꯥ ꯆꯣꯞ ꯊꯥꯕ ꯇꯧꯋꯦ ꯍꯥꯏꯌꯦꯦ
ꯎꯝ
ꯏꯃꯥꯗꯀꯣ ꯑꯗꯨꯒ ꯃꯥꯁꯦ ꯑꯗꯨꯝ ꯑꯟꯀꯟꯁꯤꯌꯁꯇ ꯈꯪꯗ꯭ꯔꯦ ꯍꯥꯏꯕ ꯑꯗꯨꯝ ꯂꯩꯈ꯭ꯔꯕꯗꯣ
ꯑꯥ
ꯐꯔꯥꯎ ꯑꯗꯨ ꯑꯗꯨꯗꯣ ꯑꯗꯨ ꯑꯗꯨꯗ ꯃꯣꯏꯒꯤ ꯈꯨꯟꯒꯤ ꯑꯍꯟꯁꯤꯡꯅ ꯄ꯭ꯔꯥꯊꯅꯥ ꯇꯧꯔꯒ ꯑꯁꯤꯗꯤ ꯈꯔ ꯀꯩꯅꯣ ꯅꯥ ꯅꯥꯕꯗꯤ ꯂꯩꯅ ꯃꯦꯗꯤꯀꯦꯜꯒꯤ ꯅꯠꯇꯕꯤꯗ ꯑꯣꯏ ꯃꯥꯏꯕꯁꯤꯡꯅꯀꯣ ꯅꯠꯇꯦ ꯂꯥꯏ ꯐꯠꯇꯕꯅ ꯑꯗꯨꯝ ꯎꯅꯕ ꯀꯩꯅꯣ ꯇꯧꯕꯤꯗꯨꯅꯤ ꯍꯥꯏꯔꯒ ꯃꯣꯏꯁꯦ ꯃꯥꯏꯕ ꯑꯩꯈꯣꯏ ꯑꯩꯈꯣꯏꯗꯗꯤ ꯄ꯭ꯔꯁꯅꯥ ꯇꯧꯕ ꯃꯤꯁꯤꯡ ꯂꯩꯅꯀꯣ ꯑꯗꯨꯒꯨꯝꯕꯗꯣ ꯀꯧꯋꯦ ꯀꯧꯔꯒ ꯇꯕꯅꯤ ꯍꯥꯏꯌꯦ ꯇꯅꯔꯒꯀꯣ ꯅꯪ ꯀꯅꯥꯅꯣ ꯍꯥꯏꯕꯗ ꯀꯔꯤꯁꯨ ꯍꯥꯟꯅꯗꯤ ꯍꯥꯏꯒꯦ ꯍꯥꯏ ꯑꯗꯣ ꯃꯥꯒꯤ ꯃꯁꯝ ꯀꯛꯄꯀꯣ
ꯎꯝ
ꯁꯝ ꯀꯛꯄ ꯑꯗꯨꯒ ꯃꯈꯨꯠ ꯈꯨꯖꯤꯟꯗꯣ ꯀꯛꯄ ꯑꯗꯨꯀꯥꯟꯗꯒꯤ ꯃꯃꯤꯡ ꯍꯥꯏꯔꯛꯄꯅꯤ ꯍꯥꯏ ꯃꯣꯏ ꯁꯤꯒꯨꯝꯕꯁꯦ ꯁꯝ ꯀꯛꯄꯁꯦ ꯌꯥꯝꯅ ꯀꯤꯌꯦ ꯍꯥꯏꯕ
ꯑꯣ ꯀꯩꯅꯣ ꯁꯝ ꯀꯛꯄ ꯍꯥꯏꯗꯤ ꯑꯗꯨ ꯅꯥꯕ ꯅꯨꯃꯤꯠ ꯅꯥꯕ ꯅꯨꯄꯤꯒꯤ ꯁꯝ ꯀꯛꯄ
ꯍꯣꯏ ꯅꯥꯕ
ꯑꯣ
ꯑꯦꯛꯖꯥꯝꯄꯜ ꯅꯨꯄꯤ ꯑꯃꯅ ꯑꯩꯉꯣꯟꯗ ꯆꯪꯉꯦ ꯍꯥꯏꯔꯗꯤ ꯑꯩꯒꯤ ꯁꯝ ꯑꯩ ꯁꯝꯗꯤ ꯀꯛꯀꯅꯤꯅ ꯑꯗꯣ ꯑꯩꯒꯤ ꯁꯝ ꯇꯦꯟꯂꯣꯏꯕ ꯑꯗꯨ ꯆꯪꯕ ꯅꯨꯄꯤꯒꯤ ꯁꯝꯗꯨꯣ ꯇꯦꯟꯅꯦꯕ
ꯑꯣ
ꯑꯗꯨ ꯆꯪꯕ ꯀꯩꯅꯣ ꯊꯋꯥꯏ ꯀꯩꯅꯣ ꯇꯧꯕ ꯅꯨꯄꯤꯗꯣ ꯑꯗꯨꯗ ꯆꯪꯒꯅꯦꯕ ꯑꯩꯉꯣꯟꯗ ꯑꯩꯉꯣꯟꯗ ꯆꯪꯉꯒ ꯑꯩꯉꯣꯟꯗ ꯀꯛꯑꯁꯨ
ꯑꯩꯒꯤ ꯁꯝꯗꯣ ꯇꯦꯜꯂꯣꯏꯕ
ꯑꯣ
ꯑꯗꯨꯝ ꯇꯧꯋꯦ ꯍꯥꯏꯕ ꯑꯗꯨꯗ ꯃꯣꯏꯅ ꯃꯥꯗꯣ ꯁꯝ ꯀꯛꯄꯒ ꯃꯣꯏ ꯁꯝ ꯅꯠꯇ꯭ꯔꯒ ꯀꯅꯤꯜꯀꯇꯥꯒꯤ ꯈꯨꯖꯤꯟ ꯀꯛꯄꯗꯣ ꯑꯗꯨꯗꯣ ꯃꯣꯏ ꯀꯤꯒꯦ ꯍꯥꯏꯕ ꯑꯗꯣ ꯀꯛꯄ꯭ꯔꯒ ꯃꯃꯤꯡ ꯍꯥꯏꯔꯛꯄꯅꯤ ꯍꯥꯏ ꯃꯣꯏꯒꯤ ꯂꯥꯁꯇ ꯃꯣꯏꯒꯤ ꯌꯨꯝꯒꯤ ꯍꯦꯛ ꯃꯅꯥꯛꯇ ꯂꯩꯔꯝꯕꯗꯣ ꯑꯣꯏꯔꯝꯃꯦꯅ ꯍꯥꯏ ꯑꯗꯨꯒ ꯃꯥꯗꯣ ꯀꯩꯒꯤꯅꯣ ꯅꯪ ꯃꯉꯣꯟꯗ ꯆꯪꯉꯤꯗꯣꯅ ꯍꯥꯏꯕ ꯃꯥꯜꯂꯦ ꯑꯗꯨꯁ ꯃꯥꯒꯤ ꯗ꯭ꯔꯦꯁ ꯑꯃ ꯐꯖꯕ ꯑꯃ ꯂꯩ ꯑꯩ ꯄꯥꯝꯃꯦ ꯑꯗꯨꯗꯣ ꯌꯥꯝꯅ ꯍꯥꯏ ꯍꯥꯏ ꯑꯗꯨꯗ ꯍꯍꯣꯏ ꯑꯗ ꯄꯤꯔꯒꯦ ꯑꯗꯣ ꯅꯪ ꯆꯠꯂꯣꯀꯣ ꯑꯃꯨꯛꯀ ꯍꯦꯟꯅ ꯃꯇꯨꯡꯅꯥꯎ ꯑꯗꯨꯝ ꯇꯥꯎꯅꯨꯀꯣ ꯍꯥꯏ ꯍꯣꯏ ꯍꯥꯏꯔꯒ ꯑꯗꯨ ꯗ꯭ꯔꯦꯁꯇꯨ ꯄꯤꯔꯒꯀꯣ ꯑꯗꯨꯝ ꯆꯠꯈ꯭ꯔꯦ ꯍꯥꯏꯌꯦꯦ ꯑꯗꯨꯒ ꯅꯦꯛꯁ ꯗꯦꯗ ꯅꯦꯛꯁ ꯗꯦꯗ ꯏꯃꯥꯟꯅꯕꯤꯗꯣ ꯍꯣꯏ ꯅꯦꯛꯁ ꯗꯦꯗ ꯏꯃꯥꯟꯅꯕꯤꯗꯣ ꯃꯣꯏꯒꯤ ꯌꯨꯝ ꯍꯦꯛ ꯌꯦꯡꯉꯒ ꯑꯗꯨ ꯃꯥꯒꯤ ꯗ꯭ꯔꯦꯁꯇꯣ ꯐꯤ ꯐꯥꯎꯔꯝꯃꯦ ꯁꯨꯔꯒ
ꯎ
ꯑꯗꯨꯒ ꯑꯗꯨꯒꯤ ꯃꯥꯁꯦ ꯀꯔꯤꯅꯣ ꯃꯥꯁꯦ ꯒ꯭ꯌꯥꯟꯗꯤ ꯇꯥꯗꯔꯦ ꯍꯥꯏꯌꯦꯕ ꯀꯔꯤꯅꯣ ꯑꯩꯒꯤ ꯗ꯭ꯔꯦꯁ ꯑꯗꯨꯅ ꯂꯥꯁꯇ ꯃꯥꯒꯤ ꯃꯌꯥꯝꯕꯒ ꯃ ꯃꯥꯜꯂ ꯐꯖꯅ ꯍꯥꯏꯔꯛꯄ ꯀꯥꯟꯗ ꯑꯣ ꯒ꯭ꯌꯥꯟ ꯇꯥꯔꯛꯄꯅꯤꯍ ꯃꯥꯅ ꯂꯤꯔꯛꯄꯅꯦꯀꯣ ꯑꯗꯨꯁꯨ ꯑꯗꯨꯒꯤ ꯃꯥꯗꯣ ꯑꯗꯨꯝ ꯅꯥꯕꯒꯤ ꯃꯥꯗꯣ ꯃꯁꯥꯗꯣ ꯌꯥꯝ ꯁꯣꯟꯕꯒꯤ ꯁꯣꯟꯍꯈ꯭ꯔꯦꯕ ꯑꯗꯨꯝ ꯇꯧꯕꯒꯤ
ꯑꯗꯨꯝ ꯍꯥꯏꯕꯗꯤ ꯃꯣꯏꯒꯤ ꯊꯋꯥꯏꯗꯨꯣ ꯁꯣꯟꯕꯅꯤꯅꯀꯣ ꯃꯥꯁꯦ ꯑꯗꯨꯝ ꯊꯥ ꯑꯃ ꯑꯅꯤ ꯈꯨ ꯀꯥꯗ꯭ꯔꯦ ꯑꯗꯨ ꯃꯇꯝꯗꯣ ꯁꯨꯇꯤꯒꯦ ꯂꯩ ꯊꯝꯃꯒꯀꯣ ꯂꯩ ꯒꯦꯞ ꯁꯨꯤꯇꯤꯗꯣ ꯃꯥ ꯂꯧꯔꯒ ꯃꯥ ꯀꯥꯗ꯭ꯔꯦ ꯑꯗꯨꯗꯣ ꯀꯥꯗꯅ ꯑꯗꯨꯝ ꯃꯥꯗꯣ ꯔꯦꯁ ꯇꯧꯔꯒꯀꯣ ꯐꯖꯅ ꯏꯈꯣꯏꯁꯨ ꯃꯥꯗꯣ ꯅꯦꯝꯊꯈ꯭ꯔꯦꯕ ꯑꯗꯨ ꯃꯥꯗꯣ ꯀꯨꯏꯅ ꯅꯥꯕ ꯃꯥꯜꯂꯦ ꯅꯥꯔꯒꯦ ꯂꯥꯁꯇ ꯆꯦꯛꯀꯞ ꯀꯩꯀꯥ ꯇꯧꯔꯒ ꯃꯥꯁꯦ ꯀꯔꯤꯁꯨ ꯐꯥꯔꯛꯇꯕ ꯑꯗꯨꯒꯤ ꯂꯥꯁ ꯄ꯭ꯔꯁꯅꯥ ꯇꯧꯕ ꯃꯤꯁꯤꯡ ꯀꯧꯕ ꯃꯥꯜꯂꯦ ꯑꯗꯨꯗꯒꯤ ꯈꯪꯉꯛꯄ ꯃꯥꯜꯂꯦ ꯃꯥꯗꯣ ꯎꯝ ꯀꯩꯅꯣꯃ ꯗꯣꯛꯇꯔꯅꯁꯨ ꯀꯩꯁꯨ ꯇꯧꯗꯦ ꯀꯩꯁꯨ ꯇꯧꯗꯦ ꯑꯗꯨꯗꯤ ꯑꯗꯨꯝ ꯍꯥꯏ ꯍꯥꯏ ꯑꯗꯨꯗ ꯑꯗꯨꯝ ꯃꯥ ꯀꯩꯅꯣ ꯇꯧꯕꯒꯤ ꯑꯗꯨ ꯑꯣꯏꯔꯁꯨ ꯃꯥꯗꯤ ꯑꯗꯨꯝ ꯃꯁꯥꯗꯣ ꯅꯥꯔꯒ ꯇꯣꯞꯊꯥꯔꯒ ꯀꯔꯤꯁꯨ ꯇꯧꯅꯤꯡꯉꯥꯏ ꯂꯩꯇꯕꯗꯣ ꯑꯗꯨꯗꯨ ꯀꯥꯟꯗꯤ ꯂꯥꯁꯇ ꯄ꯭ꯔꯁꯅꯥ ꯇꯧꯕ ꯃꯤꯁꯤꯡ ꯀꯧꯔꯒ ꯈꯪꯉꯛꯄꯅꯤ ꯍꯥꯏ ꯑꯗꯨ ꯑꯗꯨ ꯃꯥ ꯇꯥꯟꯊꯣꯛꯄꯁꯤꯗꯒꯤꯗꯤ ꯈꯔ ꯈꯔ ꯃꯥꯁꯨ ꯐꯔꯛꯑꯒ ꯑꯗꯨꯝ ꯍꯧꯖꯤꯛꯇꯤ ꯃꯄꯥꯟꯗ ꯂꯩꯔꯦ ꯑꯗꯨꯒꯤꯗꯣ
ꯑ
ꯎꯝ ꯃꯥꯅꯦ ꯑꯁ ꯅꯪꯗꯤ ꯅꯪꯗꯤ ꯁꯥꯎꯗ꯭ꯔꯣ ꯍꯥꯏꯔꯒ ꯀꯔꯤꯒꯤ ꯁꯥꯎꯅꯤꯡꯉꯥꯏꯅꯣ ꯑꯩ ꯁꯥꯎꯗꯦꯗ ꯑꯩꯁꯨ ꯑꯗꯨꯝ ꯀꯣꯛꯄꯤꯌꯦꯗ ꯃꯣꯏꯅꯁꯨ ꯇꯧꯅꯤꯡꯉꯒ ꯇꯧꯕ ꯅꯠꯇꯦꯅ ꯍꯥꯏꯌꯦ
ꯖꯥꯠ ꯖꯥꯠꯅꯦ
ꯊꯕꯛ ꯃꯔꯝ ꯍꯪꯉꯨꯔꯣ ꯅꯪꯒꯤ ꯌꯥꯕ꯭ꯔꯣ ꯌꯥꯝ ꯋꯥꯕ꯭ꯔꯣ ꯅꯪ ꯊꯕꯛꯇꯣ ꯊꯕꯛ ꯃꯔꯝ ꯍꯪꯒꯦꯅꯦ
ꯍꯣꯏ ꯍꯥꯡꯉꯣ ꯍꯥꯡꯉꯣ ꯑꯗꯨꯝ ꯋꯥꯏ ꯌꯥꯝꯅꯗꯤ ꯋꯥꯕ ꯅꯠꯇꯦ ꯑꯗꯨꯝ ꯋꯥꯗꯤ ꯋꯥꯏꯀꯣ
ꯎꯝ ꯀꯩꯅꯣ ꯑ ꯀꯦꯂꯦ ꯀꯨꯨꯝꯕꯣ ꯃꯤ ꯀꯩ ꯀꯦꯁꯦ ꯂꯩꯔꯝꯕꯅꯤꯀꯣ
ꯍꯥꯥ
ꯀꯦꯂꯦꯞꯇꯣ
ꯀꯩ ꯍꯥꯏꯕ
ꯀꯦ ꯂꯦꯞꯇꯣ ꯀꯠꯂꯦꯞꯇꯣ
ꯂꯩꯔꯝꯒꯅꯤ ꯍꯥꯏꯕ
ꯅꯪ ꯅꯠꯇꯦꯍ ꯂꯩ ꯎꯝ
ꯍꯣꯏ
ꯑꯗꯨꯗ ꯏꯟꯇꯥꯔꯟꯒꯨꯝꯕꯁꯨ ꯂꯥꯛꯄ꯭ꯔꯣ
ꯍꯣꯏ ꯂꯥꯛꯑꯦ
ꯏꯟꯇꯥꯟꯒꯤꯃꯤ
ꯎꯝ ꯑꯩꯁꯨ ꯏꯟꯇꯔꯅꯦ ꯇꯧꯋꯤꯅꯦ
ꯑꯣ ꯑꯗꯨꯗꯨꯗ
ꯑꯗꯨꯝ ꯍꯣꯏ ꯎ ꯋꯥꯕ ꯅꯨꯃꯤꯠꯁꯨ ꯂꯩ ꯑꯗꯨꯝ ꯋꯥꯗꯕ ꯅꯨꯃꯤꯠꯁꯨ ꯂꯩ ꯑꯗꯨ ꯑꯩꯈꯣꯏ ꯎ ꯑꯩꯈꯣꯏꯗꯒꯤ ꯁꯥꯔ ꯍꯣꯏ ꯍꯩꯆ ꯑꯣꯗꯤ ꯑꯩꯈꯣꯏ ꯀꯩꯅꯣ ꯂꯥꯛꯑꯗꯤ ꯑꯩꯈꯣꯏꯁꯨ ꯐꯝꯕ ꯌꯥꯗꯤꯅ ꯔꯦꯁꯄꯦꯛ ꯍꯥꯏꯔꯕꯗꯤ ꯑꯣꯏꯊꯟꯒꯗꯕꯅꯤꯅ ꯑꯗꯨꯒꯤ ꯄꯦꯁꯦꯟꯒꯨꯝꯕ ꯀꯩꯀꯥ ꯂꯥꯛꯑꯗꯤ ꯑꯩꯈꯣꯏ ꯐꯝꯕ ꯌꯥꯗꯦꯕ ꯑꯗꯣ ꯍꯧꯖꯤꯛꯇꯤ ꯑꯩꯁꯨ ꯃꯄꯥꯟꯗ ꯍꯧꯖꯤꯛꯇꯤ ꯂꯩꯕꯒꯤꯀꯣ
ꯎꯝ ꯑꯩꯈꯣꯏ ꯑꯩꯈꯣꯏꯁꯨ ꯀꯩꯩꯅꯣ ꯍꯟꯅꯀꯣ ꯎꯝ ꯀꯨꯏꯗ꯭ꯔꯤ ꯇꯣꯛꯄ ꯂꯦꯞꯄ ꯀꯩꯅꯣ ꯗꯦꯞ ꯏꯟꯇꯥꯔꯟ ꯆꯠꯂꯝꯕꯅꯦꯕ
ꯑꯣ
ꯅꯈꯣꯏꯅ ꯀꯩꯅꯣ ꯑꯃꯨꯛ ꯇꯦꯛ ꯇꯦꯛꯅꯤꯁꯤꯌꯥꯟꯗꯣ ꯀꯦꯠ ꯂꯦꯞ
ꯎꯝ ꯎꯝ
ꯑꯗꯨ ꯑꯣꯏꯕ ꯑꯗꯨꯒꯤ ꯀꯥꯔꯗꯦꯛ ꯀꯦꯌꯔ ꯀꯩꯅꯣꯈꯣꯏꯗꯣ ꯈꯪꯕ꯭ꯔꯥ
ꯀꯩꯅꯣ
ꯀꯥꯔꯗꯤ ꯀꯌꯔ ꯍꯥꯏꯅ
ꯑꯥ ꯑꯥ ꯑꯥ ꯈꯪꯏ ꯈꯪꯏ ꯈꯪꯏ ꯑꯣ
ꯑꯗꯨ ꯇꯧꯕꯗꯣ ꯀꯩꯅꯣ ꯏꯃꯥꯟꯅꯕ ꯈꯔꯗꯤ ꯆꯠꯈꯤꯕꯅꯦꯕꯥ ꯑꯥ ꯃꯅꯤꯄꯨꯔꯗ
ꯍꯥꯏꯅ
ꯑꯗꯨꯗꯣ ꯈꯪꯗꯦꯗ ꯃꯅꯤ ꯑꯃꯨꯛ ꯍꯜꯂꯒ ꯇꯧꯁꯤ꯭ꯔꯥꯁꯨ ꯈꯟꯕ ꯑꯗꯨꯗ ꯊꯕꯛꯁꯦ ꯐꯪꯔꯣꯏꯗ꯭ꯔꯥ ꯈꯟꯕ ꯑꯃꯨꯛ
ꯑꯥ ꯐꯪꯒꯅꯤꯅ ꯇ꯭ꯔꯥꯏ ꯇꯧꯌꯣꯅ
ꯑꯩꯈꯣꯏꯗꯤ ꯍꯥꯟꯅ ꯀꯄ ꯃꯇꯝꯁꯨ ꯀ ꯄꯦꯁꯦꯟ ꯌꯥꯝꯗꯕꯅꯤꯅ ꯑꯗꯨꯝ ꯐꯝ ꯐꯝꯕꯗꯣ ꯑꯩꯈꯣꯏꯗꯤ
ꯑ ꯍꯣꯏ ꯌꯥꯝꯗ꯭ꯔꯗꯤ ꯑꯗꯨꯝ ꯇꯧꯕꯅꯦ ꯑꯩꯈꯣꯏꯁꯨ ꯍꯧꯖꯤꯛꯇꯤ ꯑꯩꯅ ꯇꯧ ꯏꯟꯇꯔꯟꯒꯤ ꯄ꯭ꯔꯥꯏꯚꯦꯠ ꯑꯣꯏꯕꯅꯤꯅꯀꯣ ꯌꯥꯝ ꯀꯣ ꯍꯧꯖꯤꯛ ꯒꯣꯚꯔꯃꯦꯟꯒꯨꯝꯕꯀꯤ ꯅꯠꯇꯦꯕ ꯑꯗꯨ ꯑꯗꯨꯝ ꯑ ꯌꯥꯏ ꯑꯗꯨꯝ ꯋꯥ ꯋꯥꯝꯕꯗꯤ ꯅꯠꯇꯦ ꯑꯗꯨ ꯀꯩꯅꯣ ꯑꯩꯁꯨ ꯁꯤ ꯂꯣꯏꯔꯗꯤ ꯍꯣꯡꯒꯅꯤꯗ
ꯑꯣ
ꯍꯣꯡꯉꯒ ꯎꯝ ꯏꯁ꯭ꯇꯦꯠ ꯅꯠꯇ꯭ꯔꯒ ꯒꯣꯚꯔꯃꯦꯟꯗ ꯇꯧꯒꯅꯤ
ꯑꯣ ꯀꯩꯅꯣ ꯁꯤ ꯂꯣꯏꯔꯗꯤ ꯑꯗꯨꯝ ꯂꯣꯏꯈ꯭ꯔꯗꯣꯏꯔꯣ ꯅꯪꯒꯤꯗꯣ ꯅꯠꯇ꯭ꯔꯒ ꯑꯃꯨꯛ ꯏꯟꯇꯔꯥꯟ ꯀꯥꯌꯥ ꯋꯥꯠꯂꯤꯒꯦ ꯑꯣ
ꯁꯤ ꯂꯣꯏꯔꯗꯤ ꯑꯗꯨꯝ ꯂꯣꯏꯔꯦ ꯈꯪꯗꯔꯦ ꯑꯣ
ꯆꯍꯤ ꯆꯍꯤ ꯑꯃ ꯀꯩꯅꯣ ꯋꯥꯠꯂꯤ ꯑꯗꯨꯒ ꯆꯍꯤ ꯑꯃ ꯏꯟꯇꯥꯔꯟꯁꯨ ꯋꯥꯠꯂꯤ ꯍꯤ ꯋꯥꯠꯂꯤ ꯍꯊꯤ
ꯎꯝ ꯑꯗꯨꯗꯤ ꯂꯣꯏꯔꯦ ꯆꯍꯤ ꯑꯍꯨꯝꯅꯦꯕꯀꯣ ꯑꯩ ꯇꯧꯕꯗꯨ ꯆꯍꯤ ꯑꯍꯨꯝ ꯑꯗꯨꯗꯒꯤ ꯍꯧꯖꯤꯛ ꯏꯟꯇꯔꯟ ꯆꯠꯂꯗꯤ ꯑꯗꯨꯝ ꯂꯣꯏꯔꯦ
ꯅꯨꯡꯉꯥꯏꯔꯝꯒꯅꯤꯀꯣ ꯂꯣꯏ ꯂꯣꯏꯔꯛꯄꯅꯤꯅ
ꯍꯣꯏ ꯑꯗꯨꯝ ꯅꯨꯡꯉꯥꯏꯌꯦ ꯑꯃꯥ ꯑꯁ